ꯑ ꯇꯥꯏꯌꯦ
ꯑꯆꯥꯆꯥ
ꯍꯪ
ꯑꯩꯅ ꯅꯪꯉꯣꯟ ꯅꯪꯉꯣꯟꯗ ꯀꯣꯏꯗꯕ ꯉꯥꯡꯕ ꯅꯠꯇꯦ ꯍ
ꯑꯗꯨꯁꯨ ꯑꯃꯨꯛꯁꯨ ꯈꯟꯕ ꯑ ꯑꯩꯈꯣꯏꯒꯤ ꯀꯩꯅꯣ ꯁꯤꯁꯇꯔ ꯑꯃꯅꯀꯣ ꯎꯝ ꯑꯩꯈꯣꯏꯒꯤꯁꯦ ꯅꯝꯕꯔꯗꯣ ꯊꯣꯛꯂꯛ ꯇ ꯏꯟꯀ꯭ꯔꯤꯁ ꯑꯣꯏꯅ ꯊꯣꯛꯂꯛꯇꯕ ꯑꯗꯨꯒꯤ ꯑꯥ ꯑꯩꯈꯣꯏ ꯃꯣꯏꯅꯗꯤ ꯑꯗꯨꯃꯥꯏꯅ ꯍꯥꯏꯔꯛꯑꯦ ꯍꯥꯏꯔꯀꯥꯟꯗ ꯃꯥꯅ ꯑꯗꯨ ꯑꯣꯏꯔꯁꯨ ꯑꯩꯈꯣꯏꯒꯤꯗꯤ ꯀꯩꯅꯣ ꯃꯥꯡꯕ ꯇꯥꯔꯦ ꯍꯥꯏꯅ
ꯎ ꯎ ꯎ ꯎ
ꯅꯪꯗꯤ ꯆꯥꯖꯔꯕꯣ
ꯆꯥꯗ꯭ꯔꯤ ꯍꯧꯖꯤꯛ ꯅꯍꯍꯧꯕꯕꯨꯗꯪ ꯉꯥꯏꯔꯤꯌꯦ ꯑꯁ
ꯌꯥꯝ ꯊꯦꯡꯉꯦ ꯅꯪꯗꯤ ꯑꯩꯈꯣꯏ ꯑꯩꯈꯣꯏꯗ ꯑꯩ ꯍꯥꯏꯒꯦ ꯃꯣꯏꯅꯤ ꯆꯥꯛꯆꯥ ꯇꯣꯛꯒꯅꯦ ꯑꯩꯅ ꯇꯧꯕꯀꯣ ꯍꯧꯒꯠꯄꯗꯣ ꯊꯦꯡꯒꯔꯥꯕ ꯑꯥ ꯅꯪ ꯊꯣꯡꯗꯣꯏꯔꯣ ꯆꯥꯛ ꯌꯦꯟꯁꯥꯡ ꯑꯩꯅ ꯊꯣꯡꯉꯗ
ꯏꯅꯦ ꯊꯣꯡꯅ ꯆꯥꯒꯅꯤ ꯊꯣꯡꯝꯕꯤꯗ꯭ꯔꯗꯤ ꯆꯥꯗꯕ ꯇꯥꯔꯦ
ꯑ ꯎꯝ ꯅꯪ ꯇꯔꯗꯨ ꯌꯦ ꯌꯥꯝ ꯅꯌꯦ ꯑꯩ ꯀ ꯎꯝ ꯑꯩꯁꯨ ꯇꯧꯒꯦ ꯍꯥꯏ ꯑꯩꯁꯨ ꯇꯧꯔꯛꯀꯦ ꯑꯗꯨꯃꯥꯏꯅ ꯇꯧꯕ ꯎꯝ ꯑꯗꯨꯝ ꯆꯦꯟꯖ ꯑꯣꯏꯅ ꯇꯧꯔꯗꯤ ꯈꯔ ꯅꯨꯡꯉꯥꯏꯗꯕꯀꯣ ꯍꯣꯏ ꯍꯣꯏ ꯑꯗꯨꯅ ꯃꯤꯉꯣꯟꯗꯁꯨ ꯍꯪꯉꯕ ꯔꯤꯁꯤꯞ ꯇꯧꯕꯒ ꯇꯗ ꯆꯞ ꯃꯥꯟꯅꯕ꯭ꯔꯥ ꯍꯥꯡꯉꯣ ꯃꯤꯁꯨ ꯆ ꯃ ꯍꯥꯏꯕꯅꯤ ꯑꯩꯈꯣꯏꯒꯤꯁꯤ ꯎꯝ ꯑꯗꯨꯝ ꯋꯥꯔꯤ ꯁꯥꯕꯀꯥꯟꯗ ꯋꯥꯔꯤꯗꯣ ꯐꯖꯔꯗꯤ ꯃꯥꯒꯤ ꯅꯝꯕꯔꯗꯣ ꯈꯔ ꯏꯟꯀ꯭ꯔꯤꯖ ꯑꯣꯏꯕ꯭ꯔꯥ
ꯑꯗꯣ
ꯅ ꯅ ꯅꯪ ꯑꯩ ꯀꯣꯜ ꯇꯧꯔꯒꯥꯟ ꯅ ꯍꯧꯗꯤ ꯀꯣꯜ ꯇꯧꯒꯦꯀꯣ ꯑꯗꯨꯒ ꯅꯪ
ꯑꯩꯈꯣꯏ ꯑꯅꯤꯒꯤ
ꯏꯟꯅꯗꯅꯅꯥ ꯑꯗꯨꯃꯥꯏꯅꯦ ꯂꯣꯏꯕ ꯐꯥꯎꯋꯤ ꯇꯧꯑꯣ ꯑꯗꯨꯒ ꯅꯍꯪ ꯌꯦꯡꯉꯕ ꯈꯣꯠꯄꯗ ꯑꯗꯨ ꯌꯃꯛ ꯃꯥꯥꯕ꯭ꯔ ꯍꯥꯏꯥꯎꯗꯨ
ꯑꯗꯨꯁꯨꯥꯏ ꯋꯥꯔꯤꯔ ꯁ ꯑꯗꯨꯗꯤ ꯆ ꯑ ꯑꯗꯨꯝ
ꯑꯣꯀꯦ ꯑꯣꯀꯦ ꯑꯗꯨ ꯑꯣꯏꯕꯖꯥꯠꯅ ꯈꯪꯗ꯭ꯔꯦ
ꯑ
ꯉ ꯇ ꯑꯃ ꯂꯣꯏꯗ꯭ꯔꯤꯉꯩꯗ ꯅꯪ ꯐꯣꯟꯗꯣ ꯀꯠ ꯀꯠꯇ ꯑꯗꯨꯒꯃꯗꯤ ꯇꯧꯒꯅꯨꯅꯪ
ꯑꯩꯅ ꯁꯣ ꯑꯃ ꯑꯣꯏꯔꯁꯨꯀꯣ ꯃꯤꯅꯤꯠ ꯁꯨꯗꯕꯗꯗꯤ ꯅꯪꯒꯤ ꯀ꯭ꯂꯥꯁꯇꯣ ꯃꯥꯡꯍꯕꯅꯦꯕ ꯑꯆꯥ ꯑꯆꯥ ꯅꯣꯏ ꯀꯣꯏꯅꯕ ꯂꯩꯔꯗꯤ ꯀꯩꯅꯣ ꯅꯣꯏꯏ ꯀꯨꯏꯅꯕꯒꯤ ꯗꯃꯛ ꯐꯅꯦꯛ ꯂꯧꯔꯅꯤ ꯑꯗꯨ ꯑꯣꯏꯔꯗꯤ
ꯑꯩꯅ ꯐꯖꯅ ꯁꯥꯕꯤꯗꯣꯏꯅꯦ ꯑꯗꯨꯒꯅꯦ ꯑ ꯅꯨꯄꯥ ꯃꯆꯥ ꯑꯇꯩ ꯈ꯭ꯣꯏꯗ ꯀꯩꯅꯣ ꯑꯩꯅ ꯈꯥꯏꯕꯗꯨꯗꯤ ꯃꯣꯏꯅ ꯋꯥꯡ ꯉꯥꯡ ꯀꯥꯟꯗ ꯑꯁ ꯈꯪꯗꯦꯍꯦ ꯅꯪꯒꯤ ꯋꯥꯔꯤꯁꯦ ꯁꯨꯃꯥꯏ ꯉꯥꯡ ꯉꯥꯎꯁꯤ ꯌꯥꯋꯣꯏ
ꯑꯗꯨꯅꯤ ꯎꯝ
ꯏꯕꯥꯅꯤꯁꯦ ꯑꯩꯈꯣꯏ ꯅꯥꯕ ꯌꯥꯔꯣꯏꯀꯣ ꯑꯩꯈꯣꯏ ꯅꯥꯔꯅꯤ ꯀꯥꯏꯅ ꯉꯥꯡꯉ ꯀꯥꯟꯗ ꯃꯥꯅ ꯑꯁ ꯈꯪꯗ꯭ꯔꯦ ꯍꯧꯖꯤꯛꯀꯥꯟ ꯅꯨꯄꯤꯁꯤꯡꯁꯦ ꯀꯥꯏꯅꯁꯨ ꯉꯥꯏꯥꯡꯉꯩꯗ
ꯑ
ꯑꯅ ꯑꯩꯉꯣꯟꯗꯗꯤ ꯇꯧꯗ꯭ꯔꯒꯉꯗꯤ ꯐꯖꯅ ꯇꯧꯕ ꯃꯥꯜꯂꯦꯅꯦ ꯍꯧꯖꯤꯛꯇꯒꯤ ꯍꯧꯔꯅꯤ ꯋꯥꯅꯤ ꯀꯣꯏꯅ ꯍꯥꯏꯔꯅꯤ ꯍꯧꯖꯤ ꯀ ꯣꯏꯅꯔꯒ ꯀꯩ ꯀꯩꯅꯣ ꯌꯥꯝ ꯁꯥꯔꯒ ꯄꯨꯟꯁꯤꯒꯤ ꯅꯣꯡ ꯇꯥꯗ꯭ꯔꯣ ꯅꯣꯏꯗ ꯈꯔꯖꯨꯋꯦ
ꯑꯗꯨꯗꯅꯦ
ꯑꯗꯨꯣꯅ
ꯁꯤ ꯋꯥꯋꯦꯗꯔ
ꯑꯣꯏꯋꯦꯗꯔꯗꯅ ꯆꯠ ꯆꯥꯗꯧ ꯃꯥꯜꯂꯦ ꯉꯁꯤꯗꯤꯗ ꯊꯕꯗꯣ ꯅꯣꯏꯗꯤ ꯄꯨꯡ ꯀꯌꯥꯗ ꯇꯨꯝꯕ꯭ꯔꯣ ꯑꯗꯨꯗꯤ
ꯑꯩ
ꯑꯩ ꯄꯨꯡ ꯑꯅꯤ ꯑꯅꯤ ꯃꯈꯥꯏ ꯑꯗꯨꯗ ꯇꯥꯃꯣ ꯑꯔ ꯊꯅꯤ ꯊꯦꯡ ꯊꯦꯡꯅ ꯊꯦꯡꯅ ꯇꯨꯝꯕꯗꯣ ꯍꯛꯆꯥꯡ ꯐꯠꯇꯕꯅꯤꯀꯣ ꯍꯣꯏ ꯑꯗꯨꯅꯤ ꯑꯗꯨꯕꯨ ꯅꯨꯡꯁꯤꯅꯗꯤ ꯑꯟꯂꯤꯃꯤꯇꯦꯠ ꯑꯣꯏꯅ ꯇꯣꯡꯃꯅꯤꯍꯦ ꯑ ꯑꯦ ꯑꯗꯨꯅ ꯇꯧꯗꯅ ꯅꯪꯒꯤ ꯅꯪꯅ
ꯑꯗꯨ ꯀꯩꯅꯣ ꯑꯁꯤꯁꯤꯡ ꯑꯍꯤꯡ ꯇꯨꯝꯗꯕꯗꯨꯗꯤꯀꯣ ꯅꯨꯡꯊꯤꯟ ꯇꯨꯝꯃꯨꯔꯁꯨ ꯇꯥ ꯋꯥꯗꯤ ꯋꯥꯠꯂꯦꯀꯣ
ꯎꯝ ꯉꯥꯡꯁꯦ ꯑꯩꯉꯣꯟꯗꯒꯤ ꯈꯔ ꯑꯉꯥꯡ ꯑꯣꯏꯔꯛꯀꯅꯤ ꯈꯜꯂꯤꯅꯦ ꯑꯩꯁꯦ ꯀꯣꯏꯕꯒ ꯌꯥꯗꯧ ꯃꯥꯟꯗꯦꯕ
ꯑꯗꯨꯨꯅ ꯑꯗꯨ ꯀꯔꯤ ꯇꯧꯔꯣ ꯀꯩꯁꯨ
ꯍꯠꯇꯣ ꯎꯝ ꯅꯨꯄꯥꯅ ꯈꯔ ꯑꯉꯥꯡ ꯑꯣꯏꯔꯗꯤ ꯌꯦꯡꯀꯥꯟꯗ ꯐꯖꯗꯕꯗꯨ ꯐꯥꯎꯋꯤꯗꯅ ꯅꯨꯄꯤꯅ ꯎꯝ ꯂꯅ ꯐ ꯍꯥꯏꯕꯅꯤ ꯀꯣ ꯎ ꯅ ꯅ ꯅꯨꯄꯥ ꯈꯣꯏꯅ ꯄꯥꯝꯃꯗꯤꯀꯣ ꯀꯩꯅꯣꯅꯦ ꯑ ꯑꯥ ꯌꯥꯌꯥꯡ ꯌꯥꯌꯥꯡ ꯂꯥꯛꯕꯗꯣ ꯑꯉꯥꯡ ꯑꯣꯏꯕꯗ ꯑꯗꯨꯗꯣ ꯄꯥꯝꯝꯕꯅꯤ ꯅꯨꯄꯥꯈꯣꯏꯁꯦ ꯆꯍꯤ ꯈꯔ ꯌꯥꯝꯃꯗꯤ ꯅꯨꯄꯥꯈꯣꯏꯁꯦ ꯅꯨꯄꯤ ꯑꯔꯤꯕꯗꯤ ꯌꯥꯝ ꯄꯥꯝꯗꯕꯅꯤꯀꯣ
ꯎꯝ
ꯃ ꯃꯊ ꯃꯅꯦꯗ ꯑꯪꯗ꯭ꯔ ꯗꯤ ꯁꯤꯕꯅꯦ
ꯑ
ꯅꯨ ꯅꯨꯄꯥ ꯑꯣꯏꯅꯕ ꯍꯥꯏꯔꯤꯁꯦ ꯀꯩꯅꯣ ꯣꯏ ꯟꯇꯥ ꯑꯗꯕ ꯑꯃꯗꯔꯗꯤ ꯃꯣꯏꯒꯤ ꯁꯦꯕꯥ ꯇꯧꯅꯤ ꯀ ꯃꯨꯀꯥ
ꯎꯝ ꯃꯣꯏ ꯏꯊꯟꯗ ꯀꯩꯅꯣ ꯑꯁꯨꯃꯥꯏꯅ ꯂꯦꯕꯦꯜꯁꯨ ꯋꯥꯏ ꯍꯥꯏꯔꯒ ꯑꯩꯈꯣꯏꯗꯒꯤ ꯑꯉꯥꯡ ꯂꯧꯔꯒ ꯀꯩꯅꯣ ꯐꯤꯂꯝ ꯑꯃꯗ ꯒꯣꯀꯨꯜꯅ
ꯁꯁꯤ ꯑꯗꯨꯃꯣꯏꯅꯦ ꯀꯣ ꯅ ꯇꯝꯕ ꯍꯉ ꯄꯝꯒꯉꯕ ꯑꯗꯨ ꯇꯧꯔꯅꯤꯕ
ꯑꯩꯈꯣꯏꯒꯤꯗꯤ ꯇꯔꯛꯈꯕ
ꯀꯥꯏꯗꯕꯅꯤꯗ
ꯍꯜꯂ ꯑꯁ
ꯅꯪꯁꯦ ꯀꯩꯅꯣꯅꯦ ꯑꯩ ꯀꯩꯅꯣꯃ ꯍꯪꯒꯦꯅꯦ ꯅꯁꯦ ꯅꯨꯄꯤ ꯀꯩꯝꯇ ꯀꯣꯏꯗꯕ꯭ꯔꯣꯕ ꯍꯧꯖꯤꯛꯀꯥꯟ ꯀꯣꯏꯅꯕ ꯂꯩꯇꯕ꯭ꯔꯣ
ꯀꯣꯏꯅꯥꯕꯨ ꯂꯩꯇꯦꯦ
ꯑꯁ ꯆꯞ ꯆꯥꯔꯦ ꯑꯗꯨꯗꯤ ꯏꯕꯥꯅꯤ ꯀꯣꯏꯅꯔꯁꯦ
ꯂꯣꯏ ꯅꯥꯒꯗꯧꯅꯦ ꯑꯗꯨꯒꯤꯅꯦ
ꯏꯅꯦ ꯍꯣꯏ ꯏꯆꯦ ꯑꯃ ꯀꯩꯅꯣ ꯅꯣꯏ ꯅꯣꯏꯒꯤ ꯖꯥꯇꯤꯗ ꯍꯣꯡꯕ ꯑꯃ ꯂꯩꯌꯦꯗ ꯍꯣꯡꯕ ꯑꯃ ꯂꯩꯌꯦ
ꯑꯥ
ꯑꯗꯨꯗ ꯃꯣꯏꯁꯦ ꯎꯝ ꯑꯩꯈꯣꯏꯒ ꯀꯣꯏꯂꯣꯟꯣꯟ ꯌꯥꯝ ꯈꯪꯕ ꯃꯣꯏꯁꯦ
ꯑꯣ
ꯑꯣ ꯑ ꯑꯗꯨꯅ ꯃꯣꯏꯁꯦ ꯀꯔꯤꯅꯣꯅꯦ ꯈꯪꯦ ꯌꯥꯝ ꯍꯩꯅ ꯀꯥꯏꯅ ꯃꯣꯏ ꯅꯣꯏꯒꯤ ꯂꯣꯟꯗꯤ ꯈꯪꯗꯕ ꯑꯩꯈꯣꯏꯁꯦ ꯑꯩꯈꯣꯏ ꯑꯩꯈꯣꯏꯒꯤ ꯃꯤꯗꯨ ꯅꯣꯏꯒꯤ ꯂꯣꯟ ꯈꯪꯕ ꯌꯥꯝ ꯂꯩꯌꯦꯗ ꯑꯥ ꯑꯩꯈꯣꯏꯅꯗꯤ ꯅꯣꯏꯒꯤꯗꯣ ꯈꯪꯗꯕ꯫
ꯍꯣꯏ꯫
ꯑꯗꯨꯒꯤ꯫ ꯑꯩꯈꯣꯏꯅ ꯀꯩꯅꯣ ꯀ꯭ꯂꯥꯁ ꯑꯥ꯫ ꯇ ꯆꯠꯄ ꯃꯇꯝꯗ ꯅꯣꯏꯒ ꯃꯥꯟꯅꯕꯗꯣ꯫ ꯅꯣꯏꯒꯖꯥꯇꯤ ꯃꯅꯗꯣ ꯑꯗꯨ ꯇꯝꯃꯤꯟꯅꯩꯌꯦ ꯃꯕꯥꯅꯤꯁꯨ ꯑꯃꯗꯤ ꯑꯩꯈꯣꯏ ꯂ ꯐꯖꯅ ꯈꯪꯉꯤ ꯑꯃꯗꯤ ꯈꯪꯗꯕ
ꯍꯣꯏ
ꯑꯗꯨꯗ ꯃꯕꯥꯅꯤꯗꯣ ꯀꯩꯅꯣ ꯂꯥꯏꯔꯤꯛꯇꯣ ꯈꯔ ꯐꯥꯕ
ꯍꯣꯏ꯫
ꯏꯕꯥꯅꯤ ꯑꯦ ꯏꯃꯥꯟꯅꯕꯤꯒ ꯈꯔ ꯏꯕꯥꯅꯤꯒꯤ꯫ ꯑꯗꯒꯤ ꯍꯦꯟꯅ ꯃꯕꯥꯅꯤꯗꯣ ꯈꯔ ꯐꯥꯕ ꯑꯗꯨꯗ꫰꫰ ꯑꯣꯖꯥ ꯉꯣꯟꯗ ꯉꯥꯏ ꯇꯧꯗꯦꯕ ꯇꯝꯃꯤꯟꯅꯕ ꯃꯕꯥꯅꯤꯉꯣꯟꯗ꯫ ꯅꯤꯡꯉꯥꯏ ꯇꯧꯔꯒ꯫ ꯑꯩꯈꯣꯏꯒꯤ ꯂꯣꯟꯒꯨꯝꯕ ꯇꯥꯝꯕꯗꯨ꯫ ꯇꯥꯕꯗ ꯌꯥꯝ ꯂꯨꯗ꯭ꯔꯣ ꯑꯩꯈꯣꯏꯒꯤꯗꯣ ꯅꯣꯏꯒꯤꯁꯦ ꯈꯔ ꯂꯨꯋꯦ꯫
ꯑꯗꯣ ꯑꯩꯈꯣꯏꯒꯤ ꯑꯩꯈꯣꯏꯁꯦ꯫ ꯅꯣꯏ ꯅꯣꯏꯒꯤꯗꯤ ꯑꯃ ꯑꯃ ꯃꯁꯨ ꯃꯥꯟꯅꯕꯒꯨꯝ ꯇꯧꯋꯦ ꯑꯩꯈꯣꯏꯗꯤ꯫ ꯈꯨꯟ ꯇꯣꯉꯜꯂꯗꯤꯀꯣ ꯂꯣꯟꯗꯣ ꯇꯣꯉꯥꯟ ꯇꯣꯉꯥꯟ ꯇꯧꯕꯗꯣ ꯌꯥꯝ ꯂꯨꯕꯅꯦ꯫
ꯂꯨꯋꯦ ꯅꯣꯏꯒꯤꯗꯣ ꯇꯥꯕ ꯀꯥꯟ꯫ ꯈꯪꯗꯦ ꯀꯩꯅꯣ ꯕꯗꯤ ꯆꯠꯁꯦ ꯍꯥꯏꯕ ꯀꯥꯟꯗ ꯀꯔꯤ ꯍꯥꯏꯕꯅꯣ ꯀꯩꯅꯣ꯫ ꯇꯥꯕꯗ ꯀꯔꯤ ꯍꯥꯏꯁꯤꯔ ꯈꯪꯗꯕ꯫ ꯑꯗꯨꯅ ꯅꯪꯅ ꯍꯧꯖꯤꯛ ꯈꯛꯇꯥꯅꯤ ꯅꯪꯅ ꯅꯪꯒꯤ ꯅꯪꯅ ꯇꯤꯟꯅꯕ ꯑꯃꯒꯤ꯫ ꯃꯣꯏꯒꯤ ꯂꯣꯟꯗꯣ ꯈꯛ ꯇꯧꯈꯔꯗꯤꯀꯣ ꯎꯝ꯫ ꯑꯃꯨꯛ ꯌꯦꯟ ꯇꯥꯔꯣꯏ꯫ ꯑꯥ꯫ ꯑꯣ ꯑꯣ ꯑꯣ꯫ ꯑ ꯑꯃꯗꯤ ꯃꯕꯥꯅꯤꯁꯦ ꯑꯃꯗꯤ ꯑꯥ ꯑꯥꯎꯠꯁꯥꯏꯗ ꯆꯠꯈ꯭ꯔꯦ꯫ ꯑꯗꯨꯒ ꯑꯃꯒ ꯑꯃꯅ꯫ ꯑ ꯂꯥꯏꯔꯤꯛ ꯄꯥꯔꯒ ꯀꯩ ꯀꯩꯅꯣ ꯍꯣꯠꯅꯒꯦꯅ ꯈꯟꯕ꯫ ꯃꯥꯂꯦ ꯃꯥꯏꯗꯣ꯫ ꯅꯨꯄꯤꯅꯦꯕꯀꯣ ꯅꯠꯇꯦ ꯄꯥꯈꯪꯅꯤ꯫ ꯅꯨꯄꯥ ꯄꯥꯈꯪ ꯐꯖꯅ ꯅꯩꯕ ꯅꯠꯇꯦꯗ ꯃꯕꯥꯅꯤꯅ ꯌꯥꯝ ꯑꯉꯥꯡ ꯑꯣꯏꯕꯅꯤꯅ꯫ ꯀꯣ ꯑꯩꯈꯣꯏꯁꯨ ꯑ꯫ ꯂꯦꯡꯒꯥ ꯑꯣꯏꯕꯅꯤꯅꯀꯣ ꯋꯥꯁꯨ ꯉꯥꯡꯅꯤꯉꯥꯏ ꯂꯩꯇ꯭ꯔꯦ꯫ ꯑꯩꯈꯣꯏꯅ ꯅꯤꯡꯉꯥꯏ ꯑꯃꯨꯛ ꯇꯧꯕꯅꯤ ꯑꯩꯈꯣꯏꯅ ꯈꯪꯗꯕꯁꯤꯡꯅ꯫ ꯂꯕꯨ ꯂꯣꯏꯔꯦ ꯃꯕꯅꯤꯁꯦ ꯀꯣꯔꯁ꯫ ꯑ ꯑꯃ ꯍꯥꯟꯅ ꯂꯣꯏꯔꯦꯕ ꯃꯕꯥꯅꯤꯁꯦ꯫ ꯑꯗꯨꯅ ꯏꯕꯥꯅꯤꯅ꯫
ꯊꯦꯡꯅ ꯂꯣꯏꯕ ꯈꯔ꯫
ꯑꯣ꯫
ꯈꯣꯔꯁꯦ ꯈꯔ ꯀꯨꯏꯕ ꯑꯗꯨꯗ꯫ ꯃꯕꯥꯅꯤ ꯆꯠꯈ꯭ꯔꯕ ꯃꯇꯨꯡꯗ ꯑꯩꯈꯣꯏꯅꯤꯅ ꯀꯔꯤꯅꯣ꯫ ꯑꯃꯨꯛꯀ ꯑꯣꯖꯥꯗ ꯅꯤꯉꯥꯏ ꯇꯧꯔꯒ ꯂꯩꯕ꯫
ꯑꯁ꯫
ꯑꯁ ꯑꯗꯨꯒꯤ ꯑꯁ꯫ ꯅ ꯋꯥꯅꯤꯗꯤ ꯀꯥꯔꯤꯅꯣ ꯊꯅ ꯉꯄꯁꯨ ꯌꯥꯕꯅ
ꯑ ꯇꯧꯒꯗꯧꯕꯅꯤ
ꯇꯧꯕꯅꯤ ꯇꯧꯕꯅꯤꯗ ꯑꯩꯈꯣꯏꯁꯦ ꯈꯔꯗꯤ ꯂꯩꯁꯥꯕꯤꯈꯣꯏꯁꯦ ꯅꯨꯄꯥꯈꯣꯏ ꯎꯔꯗꯦ ꯈ꯭ꯔ ꯈꯔꯗꯤ ꯇꯧꯕꯅꯤ
ꯎꯝ ꯂꯥꯞ
ꯎꯝ ꯅꯪ ꯉꯥꯟꯅ ꯇꯨꯝꯈ꯭ꯔ ꯃꯥꯜꯂꯦꯀꯣ ꯏꯂꯚꯦꯟꯗꯨꯗ ꯇꯨꯝꯃꯦ ꯑꯩꯗꯤ꯫
ꯑꯦꯂꯚꯦꯟꯗꯨꯗꯤ ꯑꯩꯈꯣꯏꯗꯤ ꯎꯕ ꯉꯝꯗ꯭ꯔꯦ ꯑꯗꯨꯗꯤ꯫
ꯑꯁ ꯊꯥꯎ ꯃꯤ ꯑꯇꯩ ꯑꯩꯈꯣꯏ ꯃꯈꯣꯏꯅ ꯇꯨꯝꯅꯤꯡꯉꯤ ꯍꯥꯏꯔ ꯀꯥꯟꯗ꯫ ꯗꯤꯁꯇꯥꯞ ꯇꯧꯕꯁꯨ ꯈꯔ ꯅꯨꯡꯉꯥꯏꯗꯕ ꯀꯣ꯫
ꯍꯣꯏ ꯍꯣꯏ ꯑꯗꯨꯅꯤ ꯍꯣꯏꯁ꯫
ꯃꯅꯦ ꯇꯨꯝꯅꯤꯡꯕ ꯃꯇꯝꯗ ꯇꯨꯝꯗ꯭ꯔꯗꯤ ꯍꯛꯆꯥꯡꯁꯦ ꯆꯣꯞꯊꯔꯒ ꯀꯔꯤꯅꯣ ꯥꯅꯤꯡꯕ ꯍꯣꯢ ꯇꯨꯝꯅꯤꯡꯕ ꯃꯇꯝ ꯑꯃ ꯂꯩꯌꯦꯀꯣ ꯑꯗꯨꯒꯤ ꯇꯥꯏꯃꯤꯡꯗꯨ ꯍꯦꯟꯗꯣꯛꯈ꯭ꯔꯗꯤ ꯑꯥ ꯆꯠꯀꯗꯧꯕ ꯑꯃꯨꯛꯒ ꯑꯗꯨꯅꯦ ꯆꯥꯛ ꯊꯣꯡꯉꯨꯔꯣ ꯑꯗꯨꯗꯤ ꯅꯪ ꯆꯥꯛ ꯌꯥꯝ ꯂꯥꯝꯃꯅꯤ
ꯆꯥꯛꯕꯨꯗꯤ ꯊꯣꯡꯈ꯭ꯔꯦ ꯍꯣꯏ
ꯑꯥꯎ
ꯊꯣꯡꯂꯒ
ꯑꯆꯥ ꯆꯥ ꯀꯩꯟꯁꯥꯡ ꯀꯩ ꯃꯊꯦꯜ ꯊꯣꯡꯈ꯭ꯔꯒꯦ
ꯑꯁ ꯀꯔꯤ ꯆꯥꯁꯥꯔ ꯈꯪꯗ꯭ꯔꯦ ꯌꯦꯟꯁꯥꯡꯗꯤ
ꯎꯝ ꯈꯨꯟꯗꯒꯤ ꯄꯨꯔꯛꯄ ꯑꯣꯏꯔꯝꯅꯤꯗ ꯑꯗꯨꯅꯦ ꯑꯗꯨ ꯍꯧꯖꯤꯛꯇꯤ ꯆꯠꯊꯣꯛ ꯆꯠꯁꯤꯟ ꯇꯧꯕꯗ ꯋꯥꯈ꯭ꯔꯕꯅꯤꯅ ꯌꯦꯟꯁꯥꯡꯗꯣ ꯕꯖꯥꯔꯒꯤ ꯉꯥꯗꯣ ꯑꯗꯨꯝ ꯆꯥꯈ꯭ꯔꯦꯕꯀꯣ ꯑꯥꯝ ꯑꯗꯨꯅꯤ ꯆꯠꯄꯗꯣ ꯅꯨꯡꯉꯥꯏꯇꯕ ꯆꯠꯄ ꯈꯣꯠꯄꯀꯣ
ꯍꯣꯏ
ꯍꯣꯏ ꯑꯗꯨꯒꯤ ꯍꯥꯏꯌꯦ ꯑꯩꯁꯨ ꯈꯨꯟꯗ ꯆꯠꯁꯤꯔꯅ ꯇꯧꯔꯒ ꯀꯩꯅꯣ ꯂꯝꯕꯤ ꯑꯃ ꯑꯃꯗ ꯁꯤ ꯏꯔꯥꯡ ꯊꯡ ꯑꯃ ꯏꯔꯥꯡ ꯑꯗꯨꯝ ꯇꯧꯔ ꯂꯩꯕꯗꯣ ꯈꯨꯡꯔꯣꯟꯗꯗꯤ ꯆꯠꯄ ꯅꯨꯡꯉꯥꯏꯇꯦ ꯍꯧꯖꯤꯛꯐꯥꯎ
ꯍꯣꯏ ꯑꯗꯨ ꯅꯣꯏ ꯅꯣꯏꯒꯤ ꯗꯤ ꯅꯣꯏꯒꯤꯗꯤ ꯈꯔ ꯐꯕꯅꯤ ꯅꯛꯑꯦꯅ ꯑꯩꯈꯣꯏꯗꯤ ꯌꯥꯝ ꯂꯞꯄꯦꯕꯀꯣ ꯑꯩꯈꯣꯏꯗꯤ ꯑꯥ ꯀꯩꯅꯣ ꯇꯥꯃꯥꯏ ꯇꯥꯃꯥꯏ ꯍꯦꯜꯂ ꯆꯠꯕꯅꯦꯕꯀꯣ
ꯑꯝ ꯑꯝ ꯃꯕꯥꯅꯤꯁꯨ ꯇꯥꯝꯃꯩꯗꯒꯤ ꯍꯥꯏꯌꯦ